ꯑꯎ ꯇꯌꯦ ꯇꯥꯏꯌꯦ
ꯇꯥꯕ꯭ꯔꯣ
ꯇꯥꯏ ꯇꯥꯏ ꯇꯥꯕꯔ‌ꯣ
ꯇꯥꯏ ꯇꯥꯏꯌꯦ ꯅꯦꯠꯋꯥꯛꯁꯤ ꯌꯥꯝ ꯅꯨꯡꯉꯥꯏꯇꯕ ꯃꯥꯜꯂꯦꯅꯦ
ꯀ ꯅꯨꯡꯉꯥꯏꯇꯕꯅꯦ ꯑꯥꯁ ꯀꯗꯣ ꯏꯗꯣ
ꯀꯧꯌ‌ꯦꯕꯥ
ꯀꯩꯗꯧꯔꯤꯅꯣ
ꯅꯪꯒꯤꯔ ꯑꯩꯒꯤꯔꯥ ꯅꯦꯉꯣꯁꯤ ꯌꯥꯝ ꯅꯨꯡꯉꯥꯏꯗ ꯑꯩꯒꯤ ꯈꯣꯟꯖꯁꯤ ꯐꯖꯅ ꯇꯥꯕ꯭ꯔꯥ
ꯍꯧꯍꯩꯖꯤꯛ ꯐꯖꯅ
ꯎꯝ ꯀꯔꯤ ꯌꯦꯟꯁꯥꯡ ꯆꯥꯔꯒꯦ
ꯑꯁ ꯉꯁꯤꯗꯤ ꯀꯩꯅꯣꯃ ꯈꯥꯃꯦꯟꯒ ꯑꯂꯨꯒ ꯀꯝ ꯁꯏ ꯆꯥꯂꯦ ꯆꯝꯅꯛ ꯆꯝꯅꯛ ꯐꯣꯡꯉ ꯁꯔꯦ ꯅꯪꯗꯤ ꯀ ꯌꯦꯟꯁꯥꯡꯁꯥꯗ
ꯑꯩꯗꯤ ꯉꯁꯤ ꯀꯥꯡꯁꯣꯏ ꯀꯥꯡꯉꯥꯎ ꯍꯅꯁꯔ
ꯃꯈꯜ ꯃꯊꯦꯜ ꯌꯥꯝ ꯃꯩ ꯃꯑꯣꯡꯅ‌ꯦ ꯃꯊ‌ꯦꯜ ꯌꯥꯝꯕꯩ ꯃꯋ‌ꯣꯡꯅ‌ꯦꯕ ꯃꯊꯦꯜ ꯃꯊꯦꯜ ꯌꯥꯝꯅ ꯌꯥꯝꯕꯁꯨ ꯍꯥꯎꯕꯅꯤ
ꯎꯝ ꯉꯁꯤꯐꯧ ꯉꯁꯤ ꯕ‌ꯣꯜ ꯌꯦꯡꯕꯣ
ꯌꯦꯡꯉꯤ ꯍꯧꯖꯤꯛꯀ ꯌꯦꯡꯕ ꯂꯣꯏꯕꯅ ꯉꯥꯏꯔꯦ ꯑꯩꯁꯨ
ꯑ
ꯑꯩꯗꯤꯅꯨꯡ ꯑꯩꯗꯤ ꯉꯁꯤꯒꯤꯗꯤ ꯑꯅꯤꯃꯛ ꯄꯥꯝꯃꯦꯅ ꯇꯁꯦꯡꯅꯉꯥꯏꯁ ꯍꯥꯏꯕꯗꯤ ꯑꯅꯤꯃꯛ ꯁꯞꯄꯣꯔꯠ ꯇꯧꯋꯦꯕ ꯇꯁꯦꯡꯅ ꯍꯥꯏꯗꯤ ꯍꯥꯏꯕꯗꯤ ꯐꯜꯂ ꯑꯁꯨ ꯐꯔꯁ ꯇ ꯍꯥꯝꯗꯅ ꯀꯣ ꯋꯥꯔꯜꯗ ꯀꯞꯇ
ꯎꯝ
ꯂꯥꯟ ꯍꯂꯥꯟꯁꯨ ꯐꯥꯔꯁ ꯇꯥꯝ ꯌꯥꯎꯕꯅꯤꯅ ꯀꯣ ꯅꯨꯡꯁꯤꯕ ꯃꯥꯗꯣ
ꯃꯦꯠꯁꯅꯤ ꯑꯗꯨꯝ ꯐꯖꯩꯔ ꯉꯁꯤꯒꯤ ꯃꯦꯠꯁꯁꯦ ꯁꯩꯅꯩ
ꯑꯩꯗꯤ ꯅꯨꯡꯉꯥꯏꯖꯦꯅꯦ ꯑꯃꯣꯝ ꯍꯥꯏꯁꯦ ꯣꯒꯨꯝꯕ ꯆꯠꯂꯝꯕꯗꯤ ꯅꯨꯡꯉꯥꯏꯗꯕ ꯍꯥꯏꯗꯤ ꯋꯥꯈꯜꯗ ꯅꯨꯡꯉꯥꯏꯇꯕ ꯍꯥꯏꯔ ꯍꯥꯏꯗꯤ ꯍꯂꯥꯟ ꯁꯨ ꯅꯨꯡꯁꯤꯕ ꯃꯥꯁꯨꯦ ꯐꯥꯔꯁꯇꯥꯅꯦꯅ ꯑꯩꯈꯣꯏ ꯋꯥꯔꯜ ꯀꯞ ꯀꯥꯎꯕꯗꯣ ꯑꯒꯤ ꯐꯂꯗꯤ ꯎꯝ ꯆꯀꯩ ꯍꯥꯏꯅ ꯎꯝ
ꯉꯁꯤ ꯐ꯭ꯔꯥꯟꯁꯦ ꯏ ꯕꯥꯕꯦꯁꯦ ꯉꯁꯤ ꯗꯥꯎ ꯂꯩꯗꯧ ꯃꯥꯜꯂꯦ ꯍꯥꯏꯕ
ꯑ ꯇ ꯂꯩꯇꯦ ꯗ‌‌ꯦꯝꯕ‌ꯦꯂ‌ꯦ‌ꯅ ꯅꯩ ꯁꯤꯗꯤ ꯗ‌ꯦꯝꯕ‌ꯦꯂ‌ꯦꯅ ꯍꯦꯇ꯭ꯔꯤꯠ ꯐꯪꯏꯁꯤꯗꯤ
ꯎꯝ ꯑꯗ ꯈꯨꯊꯤ ꯑꯗꯨꯃꯥꯏꯅ ꯎꯝ ꯅꯦꯛꯁ ꯃꯦꯠꯆꯁꯤ ꯇꯥꯔꯗꯤ ꯎꯝ ꯐ꯭ꯔꯥꯟꯁꯁꯤꯗꯤ ꯐꯠꯍꯔꯅꯤꯍꯦ
ꯑꯥ ꯃꯥꯅꯦ ꯃꯥꯅꯦ ꯃꯊꯪꯗ ꯃꯣꯏꯁꯦ ꯀꯅꯥꯒ ꯇꯥꯗꯧ ꯃꯥꯟꯒꯦ
ꯃꯣꯏ ꯃꯣꯏ ꯃꯣꯏ ꯈ ꯃꯣꯏ ꯍꯧꯖꯤꯛꯁꯦ ꯃꯣꯏ ꯐꯥꯏꯅꯦꯜ ꯃꯦꯠꯆ ꯑꯣꯏꯔꯝꯅꯤ ꯃꯣꯏ
ꯑꯣ ꯑꯣꯎꯅꯦ ꯀꯣ ꯑꯣ ꯑꯗꯨꯗꯤ ꯑꯣ ꯃꯣꯏꯁꯦ ꯀꯩꯅꯣꯝꯃꯒ ꯇꯥꯕ ꯌꯥꯔꯦ ꯍꯥꯏꯅ ꯑ ꯍꯥꯏꯔꯤꯅꯦ ꯄꯣꯇꯨꯀꯜꯒ
ꯑꯗꯨ ꯆꯥꯟꯁꯕꯨꯨꯗꯤ ꯂꯩꯗꯤ ꯂꯩ ꯍꯥꯏꯕꯅꯦ ꯑꯗꯣ ꯍꯧꯖꯤꯛꯀꯤꯕꯨꯗꯤ ꯑꯁꯦꯡꯕꯗꯤ ꯊꯣꯛꯇ ꯌꯦꯕꯀꯣ ꯎꯝ ꯑꯗꯨ ꯍꯧꯖꯤꯛꯁꯦ ꯃꯣꯏ ꯀꯩꯅꯣ ꯑ ꯑꯥꯔꯖꯦꯟꯇꯤꯅꯥ ꯄꯣꯔꯇꯨꯒꯜ ꯃꯣꯏ ꯁꯥꯟꯅꯥꯗ꯭ꯔꯤꯅ ꯁꯤ ꯁꯟꯗꯦꯗꯩꯩ ꯁꯥꯟꯅꯔꯀꯥꯟꯗ ꯈꯪꯗꯤ ꯈꯟꯒꯅꯤ ꯃꯣꯏ ꯄꯣꯔꯇꯨꯒꯜꯗꯨ ꯑꯥꯔꯖꯦꯟꯇꯤꯅꯥꯗꯨꯁꯨ ꯇꯥꯕ ꯆꯥꯟꯁꯁꯨ ꯂꯩꯌꯦ ꯑꯗꯨ ꯑꯥꯔꯖꯦꯟꯇꯤꯅꯥꯒ ꯇꯥꯗ꯭ꯔꯗꯤ ꯑꯗꯨꯝ ꯐ꯭ꯔꯥꯟꯁ ꯏꯪꯂꯦꯟ ꯁꯤꯒꯨꯝꯕ ꯇꯥꯅꯤ ꯍꯥꯏ ꯀꯩ ꯀꯩꯅꯣꯗꯤ ꯍꯥꯏꯝꯅꯤ
ꯈꯥꯛꯇ ꯂꯨꯔꯅꯤꯅꯦ ꯄꯣꯔꯇꯨꯒꯜꯁꯦꯒꯣ
ꯑꯥ
ꯎꯝ
ꯑꯗꯨꯕꯨꯗꯤ ꯆꯥꯟꯁꯕꯨꯨꯗꯤ ꯋꯥꯡꯉꯦ ꯍꯥꯏꯅꯅꯦ ꯍꯥꯏꯗꯤ ꯍꯥꯏꯅꯩ
ꯑ ꯑꯥ ꯑꯩꯗꯤ ꯀꯩꯅꯣꯝꯃ ꯑꯩꯗꯤ ꯀꯩꯅꯣꯃ ꯄꯥꯝꯃꯦꯅꯦ ꯑꯥꯔꯖꯦꯟ ꯇꯤꯅꯥ ꯄꯣꯔꯇꯨꯒꯜ ꯗꯨ ꯑꯝꯇꯪ ꯁꯥꯟꯅꯍꯟꯒꯦꯅ ꯃꯤꯟꯅꯅꯤꯡꯅꯦꯕ ꯍꯥꯏꯕꯗꯤ ꯂꯩꯅ ꯃꯣꯏꯅꯗꯤ ꯂꯥꯁ ꯗꯥꯟꯁꯅꯦꯅ ꯀꯣ ꯂꯥꯁ ꯄꯂꯦꯅꯤꯅ ꯉꯝꯕ ꯀꯅꯥꯅ ꯉꯝ ꯕ ꯑꯃ ꯉꯝꯕ ꯑꯃ ꯉꯝꯕꯗꯤ ꯈꯪꯗꯦ ꯑꯗꯨꯕꯨ ꯂꯩꯅꯀꯣ
ꯎꯝ ꯍꯣꯏ ꯃꯣꯏꯅꯤ ꯊꯨꯡꯅꯕꯁꯨ ꯁꯥꯟꯅꯕ ꯁꯥꯟꯅꯃꯤꯟꯅꯕꯁꯨ ꯆꯥꯟꯁꯄꯨꯗꯤ ꯋꯥꯡꯉꯦ ꯍꯥꯏꯗꯤ ꯍꯥꯏꯅꯩ ꯑꯗꯣ ꯃꯣꯏ ꯁꯟꯗꯦ ꯁꯤ ꯀꯃꯤꯡ ꯁꯟꯗꯦꯁꯤ
ꯎꯝ
ꯁꯅꯥꯒꯅꯤꯌꯦ ꯑꯗꯨ ꯌꯦꯡꯕ ꯇꯥꯔꯦꯅ
ꯑꯍꯥ ꯑ ꯑꯗꯨ ꯅꯪꯗꯤ ꯀꯩ ꯀꯟꯇ꯭ꯔꯤꯁꯦ ꯁꯞꯄꯣꯔꯠ ꯂꯩꯒꯦ
ꯑꯁ ꯍꯣꯏꯗꯤ ꯈꯪꯗ꯭ꯔꯦꯗ ꯑꯗꯨꯝ ꯃꯦꯁꯤ ꯐꯦꯟꯗ ꯂꯩꯗ
ꯑ ꯃꯦꯁꯤ ꯑꯥꯔꯖꯦꯟꯇꯤꯅꯥ ꯍꯣꯏ ꯐꯖꯩꯗ ꯑꯥꯔꯖꯦꯟꯇꯤꯅꯥꯍꯣꯏꯗꯤ ꯑꯁ ꯃꯦꯁꯤ ꯅꯍꯥꯟ ꯍꯦꯛꯇꯔꯤꯛ ꯆꯟꯕꯗꯣ ꯐꯖꯅ ꯒꯣꯜꯗꯣ ꯊꯤꯕ ꯂꯩꯇꯦ ꯑꯁꯦꯡꯕ ꯇꯁꯦꯡꯅ ꯍꯥꯏꯗꯤ ꯃꯥꯅ ꯆꯟ ꯃꯥꯅ ꯆꯟꯕ ꯑꯍꯨꯝꯗꯣ
ꯎꯝ
ꯐꯆꯃ ꯐꯖꯅ ꯉꯥꯛꯇꯥ ꯆꯜꯂꯦꯕ
ꯎꯝ ꯁꯤꯀꯦꯟ ꯃꯦꯁ ꯁꯤꯀꯦꯟ ꯃꯦ ꯎꯝ ꯃꯥꯅꯦ ꯁꯦꯀꯦꯟ ꯃꯦꯁꯨꯁꯨ ꯀꯩꯅꯣ ꯃꯥꯅ ꯇꯣꯞ ꯏꯁꯀꯣꯔꯔ ꯂꯧ ꯍꯨꯔꯦꯟꯅ ꯑꯃꯨꯛꯀ ꯑꯗꯣ ꯑꯗꯨꯁ ꯁꯤ ꯀꯃꯤꯡ ꯁꯟꯗꯦꯗ ꯑꯃꯨꯛꯀ
ꯍꯣꯏꯅꯦ ꯑ ꯑꯩꯅ ꯈꯟ ꯕꯁ ꯖꯤꯅ ꯀꯩꯅꯣꯃ ꯑꯥꯔꯖꯦꯟꯇꯤꯅꯥꯁꯨ ꯐꯖꯩ ꯑ ꯃꯦꯁꯤꯁꯨ ꯄꯥꯝꯃꯦ ꯑ ꯄꯣꯔꯇꯨ ꯑ ꯄꯣꯠꯇꯨꯒꯜꯁꯨ ꯄꯥꯝꯃꯦ ꯔꯣꯅꯥꯜꯗꯣꯁꯨ ꯄꯥꯃꯦ ꯑꯅꯤꯃꯛ ꯑꯗꯨꯝ ꯄꯥꯝꯃꯦꯕ ꯃꯤ ꯈꯔꯥꯅ ꯀꯩꯅꯣ ꯈꯪꯗꯦ ꯑꯥꯗꯗꯤ ꯑꯗꯨꯝ ꯅꯨꯡꯁꯤꯅꯔ ꯂꯩꯅꯦꯕ ꯃꯣꯏ ꯃꯦꯁꯤꯒ ꯔꯣꯅꯥꯜꯗꯣꯗꯤ ꯗꯨꯝ ꯅꯨꯡꯁꯤꯅꯔꯒ ꯐꯧꯅꯔ ꯂꯩꯔꯤꯅꯦꯕ ꯁꯋꯥꯏꯁꯤꯅꯥ ꯄꯪ ꯄꯥꯡꯈꯠꯇ ꯈꯠꯅꯔꯒ ꯂꯩ ꯀꯩꯅꯣ ꯈꯪꯗꯦ
ꯃꯣꯏꯁꯦ ꯂꯥꯁ ꯃꯦꯁ ꯑꯣꯏꯅꯤꯅ ꯍꯥꯏꯅꯤ
ꯑꯥ
ꯑ ꯔꯣꯅꯥꯜꯗꯣ ꯐꯦꯟꯁꯒ ꯃꯤꯁꯤ ꯐꯦꯟꯁꯒ
ꯑ ꯑꯁ ꯂꯣꯏꯔꯦ ꯍꯟꯅꯒꯗꯧꯅꯤ ꯃꯑꯣꯡꯗꯒꯣ
ꯑ ꯃꯥꯅꯗꯤ ꯁꯨꯃꯥꯏ ꯇꯧꯕꯒꯤꯅꯦ ꯃꯥꯅꯗꯤ ꯁꯨꯃꯥꯏꯅꯅꯦ ꯑꯁ ꯄꯦꯅꯥꯜꯇꯤꯕꯨ ꯃꯤꯁ ꯇꯧꯔꯨꯕ ꯀꯩꯅꯦ ꯑꯁ ꯑꯗꯨ ꯑꯗꯨꯒꯨꯝꯕꯗꯨꯅ ꯐꯦꯅꯗꯤ ꯃꯤꯁ ꯇꯧꯕ ꯃꯤꯗꯨꯅ ꯋꯥꯔꯜ ꯀꯞ ꯂꯧꯅꯤ ꯍꯥꯏꯕꯗꯤ ꯊꯥꯖꯗ꯭ꯔꯦ ꯑꯁ ꯄ꯭ꯂꯦꯗꯤ ꯃꯣꯏ ꯃꯤꯁꯤ ꯎꯝ ꯃꯤꯁꯤꯒ ꯔꯣꯅꯥꯜꯗꯣꯅ ꯄ꯭ꯂꯦ ꯇꯧꯋꯦ ꯍꯥꯏꯕ ꯋꯥꯅꯤ ꯐꯦꯟꯁꯅ ꯑꯁ
ꯏꯁꯄꯦꯟꯅ ꯁꯤꯗꯅꯤꯡꯉꯥꯏ ꯁꯤꯗꯅꯤꯡꯉꯥꯏ ꯉꯥꯛꯇ ꯇꯧꯔ ꯂꯩꯔꯦꯕ ꯀꯃꯥꯏꯅ ꯌꯥꯗꯣꯏꯅꯣ ꯑꯗꯨꯗꯤ
ꯍꯣꯏꯅꯦ ꯈꯨꯠꯇꯧꯗꯨꯒ ꯑꯁ
ꯎꯝ ꯑꯁ ꯑꯗꯨꯅꯅꯦ ꯑꯩꯅ ꯑꯩꯅ ꯄꯥꯝꯕꯁꯦ ꯃꯣꯏꯗꯤ ꯇꯥꯍꯟꯕ ꯀꯩꯅꯣ ꯑꯗꯨꯒ ꯂꯣꯏꯁꯤꯟꯈꯤꯕ ꯑꯗꯨꯗꯤ ꯋꯥ ꯂꯣꯏꯔꯦꯅ
ꯑꯁ ꯃꯣꯏꯅ ꯃꯣꯏ ꯑꯅꯤ ꯇꯥꯕ ꯅꯨꯃꯤꯠ ꯗꯤ ꯂꯣꯏꯔꯅꯤꯍꯦ ꯋꯥꯔꯜ ꯀꯞ ꯐꯥꯏꯅꯦꯜ ꯌꯦꯡꯕꯒ ꯆꯞ ꯃꯥꯟꯅꯔꯅꯤꯍꯦ
ꯀꯩꯅꯣꯃ ꯇꯧꯕ ꯑꯩꯈꯣꯏꯗꯤ ꯈꯔ ꯄꯥꯏꯕꯈꯣꯏꯗꯤ ꯑꯁ ꯂꯥꯛ ꯂꯥꯛꯂꯣ ꯀꯩꯀꯩꯅꯣ ꯊꯥꯅꯔꯒ ꯍꯥ ꯋꯥꯔꯤꯕꯣ ꯇꯧꯅꯤꯍꯦ
ꯀꯥꯏꯗꯩ ꯃꯣꯏꯅꯤ ꯄꯣꯅꯔꯗꯤ ꯎꯝ
ꯐꯖꯅ ꯇꯧꯗꯤ ꯇꯧꯗꯧ ꯃꯥꯜꯂꯤꯍꯦ ꯄꯩꯁꯥ ꯊꯥꯅꯕꯒꯤꯔꯥ
ꯑ ꯑꯥ ꯑꯁꯤꯁꯨ ꯐꯖꯅꯤ ꯑꯃ ꯃꯥꯒꯤ
ꯎꯝ ꯑꯗꯨ ꯅꯨꯃꯤꯗꯤ ꯋꯥꯜ ꯀꯞ ꯐꯥꯅꯦꯜ ꯌꯦꯡꯕꯒ ꯆꯞ ꯆꯞ ꯃꯥꯟꯅꯔꯅꯤ ꯀꯩꯅꯣ ꯑꯇꯣꯞꯄ ꯌꯦꯡꯗ꯭ꯔꯁꯨ ꯌꯥꯔꯛꯑꯅꯤ ꯀꯩꯅꯣ
ꯑꯦ ꯑꯗꯨ ꯍꯥꯏꯔ ꯉꯁꯤ ꯈꯂꯥꯟꯗꯣ ꯀꯩꯗꯧꯕꯅꯣ ꯌꯥꯎꯗꯤꯁꯦ
ꯀꯩ ꯍꯥꯏꯕ ꯑꯣ ꯃꯣꯏ ꯀꯩꯅꯣ ꯏꯟꯖꯨꯔꯤꯒꯤ ꯈꯟꯕꯒꯤ ꯑꯣꯏꯔꯝꯅꯤ ꯃꯣꯏꯅ ꯅꯦꯛꯁ ꯃꯦꯠꯁꯀꯤꯀꯣ ꯃꯣꯏ ꯍꯧꯖꯤꯛ ꯅꯣꯔꯋꯦꯁꯨ ꯊꯣꯛꯈ꯭ꯔꯦꯗꯅ ꯐ꯭ꯔꯥꯟꯁ ꯁꯨ ꯃꯣꯏꯒꯤ ꯒ꯭ꯔꯨꯞ ꯒ꯭ꯔꯨꯞꯇ ꯊꯣꯛꯄꯗꯨ
ꯑꯣ ꯃꯣꯏ ꯃꯣꯏ ꯒ꯭ꯔꯨꯞ ꯒ꯭ꯔꯨꯞ ꯈꯥꯏꯌꯦꯀꯣ
ꯎꯝ ꯒ꯭ꯔꯨꯞ ꯈꯥꯏꯕ ꯃꯣꯏ ꯍꯧꯖꯤꯛ ꯗꯤ ꯃꯣꯏꯒꯤ ꯒ꯭ꯔꯨꯞ ꯒ꯭ꯔꯨꯞꯇ ꯁꯅꯕꯅꯤꯅꯀꯣ ꯑꯗꯨ ꯒ꯭ꯔꯨꯞ ꯗꯒꯤ ꯑꯃꯨꯛꯀ ꯇꯧꯗꯕꯅꯦꯗ ꯅꯣꯛꯑꯥꯎꯠ ꯁꯥꯟꯅꯒꯗꯕꯅꯦꯕꯀꯣ
ꯑ ꯀꯥꯗꯤ ꯀꯥꯔꯦ ꯀꯣ ꯅꯣꯔꯋꯦꯁꯦ
ꯎꯝ ꯅꯣꯔꯋꯦꯁꯨ ꯅꯣꯔꯋꯦꯁꯨ ꯑꯗꯨꯝ ꯐꯖꯩꯗ
ꯐꯖꯩ ꯌꯦꯡꯉꯣ ꯅꯨꯡꯕꯨ ꯅꯨꯡꯁꯤꯅꯦ ꯍꯜꯂꯥꯟꯗꯣ ꯃꯥꯁꯨ ꯐꯥꯔꯁ ꯇꯥꯏꯝ ꯁꯥꯟꯅꯕꯅꯤꯅꯀꯣ ꯑꯣ ꯑꯗꯨꯗꯤ ꯀꯩꯅꯣꯃ ꯃꯣꯏ ꯒ꯭ꯔꯨꯞ ꯇꯤ ꯑ ꯐ꯭ꯔꯥꯟꯁ ꯀ ꯅꯣꯔꯋꯦ ꯒ ꯑꯗꯨꯝ ꯀꯥꯔꯕꯣ
ꯃꯣꯏ ꯐ꯭ꯔꯥꯟꯁꯀ ꯃꯣꯏ ꯇꯥꯕ ꯃꯥꯂꯦ ꯑꯩꯕꯨꯗꯤ ꯑꯩꯁꯨ ꯃꯥ ꯃꯦꯁ ꯈꯔꯗꯤ ꯌꯦꯡꯗꯦꯕꯀꯣ
ꯑꯥ
ꯃꯦꯁ ꯈꯔ ꯈꯔ ꯌꯦꯡꯕꯗꯨ ꯀꯩ ꯀꯩ ꯄꯣꯖꯤꯁꯟ ꯂꯩꯅꯣ ꯑꯗꯨ ꯗꯨ ꯈꯪꯗꯕ ꯑ ꯑꯈꯣꯏꯗꯤ ꯌꯦꯡꯅꯤꯗ ꯀꯥꯎꯟꯇ꯭ꯔꯤ ꯍꯧꯖꯤꯛ ꯈꯪꯗꯕ ꯀꯩ ꯀꯩꯅꯣ ꯊꯣꯛꯂꯛꯏꯗꯅ
ꯑꯥ ꯑꯥ ꯃꯥꯅꯦ ꯃꯥꯅꯦ ꯑꯁ ꯍꯟꯗꯛꯀꯤ ꯑꯩ ꯍꯟꯗꯛ ꯑꯩ ꯅꯨꯡꯉꯥꯏꯇꯕꯗꯤ ꯕ꯭ꯔꯖꯤꯜꯒ ꯖꯄꯥꯟ ꯇꯥꯒꯗꯕ ꯗꯣ ꯑꯅꯤꯃꯛ ꯁꯞꯄꯣꯔꯠ ꯇꯧꯅꯤꯡꯉꯤꯅꯦ ꯅꯨꯡꯉꯥꯏꯗꯤ ꯏꯆꯥꯕꯨꯁꯨꯛ ꯁꯞꯄꯣꯔꯠ ꯇꯧꯅꯤꯡꯉꯤ ꯇꯧꯅꯤꯡꯕ
ꯃꯦꯟꯃꯥꯔ ꯍꯟꯗꯛꯇꯤ ꯐꯪꯒꯗ꯭ꯔꯕ꯭ꯂꯦ ꯐꯖꯅ
ꯍꯟꯗꯛ ꯐꯪꯗꯤ ꯐꯪꯅꯤ ꯍꯥꯏꯅꯤ ꯍꯥꯏ ꯅꯦ ꯃꯥ ꯈꯤꯇꯪ ꯏꯟꯖꯨꯔꯤꯗꯤ ꯂꯩꯕꯅꯤꯅꯨꯀꯣ
ꯅꯍꯥꯟꯒꯤ ꯃꯇꯦꯛ ꯑꯃ ꯊꯣꯛꯏꯅꯀꯣ
ꯎꯝ
ꯑꯗꯨꯐꯥꯎ ꯑꯗꯨꯝ ꯐꯖꯕ ꯑꯃ ꯑꯃ ꯍꯥꯏꯗꯤ ꯍꯟꯗꯛꯒ ꯐꯪꯉꯗꯤ ꯀꯟꯇꯗꯤ ꯐꯪꯗꯧ ꯃꯥꯟꯗ꯭ꯔꯦꯗꯧꯕ ꯑꯃꯨꯛ ꯍꯥꯏꯗꯤ
ꯃꯥꯁꯦ ꯐꯨ ꯄ꯭ꯂꯦꯁꯦ ꯐꯪꯗꯤ ꯐꯪꯒꯗꯧ ꯃꯥꯜꯦ ꯃꯥ ꯍꯥꯟꯅ ꯏꯟꯖꯨꯔꯤ ꯂꯩꯕꯅꯤ ꯀꯅꯀꯣ
ꯑ ꯑ
ꯑꯗꯨꯒꯤ ꯐꯪ ꯃꯥꯒꯤ ꯃꯗꯎꯗꯨ ꯂꯩ ꯂꯩꯔꯗ
ꯑꯣ ꯌꯥꯝꯌꯥꯝꯅ ꯄꯥꯝꯃꯦꯁꯨ ꯑ
ꯃꯥꯅ ꯁꯥꯟꯅꯕ ꯉꯝꯃꯦ ꯍꯥꯏꯗꯤ ꯑꯗꯨꯝ ꯌꯥꯏꯗꯅ ꯑꯗꯨ ꯑꯣꯏꯔꯁꯨ ꯍꯥꯏꯗꯤ ꯃꯣꯏꯒꯤ ꯐ꯭ꯌꯨꯆꯔꯁꯨ ꯈꯜꯂꯨꯒ ꯏꯟꯖꯨꯔꯤꯁꯤ ꯂꯩꯍꯟꯅꯤꯡꯗ‌ꯦ
ꯃꯅ ꯄꯥꯝꯕ ꯍꯥꯏꯗꯤ ꯃꯥ ꯉꯥꯛꯀꯅꯤ ꯍꯥꯏ ꯍꯧꯖꯤꯛ ꯀꯥꯏꯉꯆꯦ ꯄꯥꯈꯪ ꯑꯉꯥꯡ ꯃꯥ ꯀꯅꯦ ꯁꯤ ꯊꯖꯤꯅꯤꯁꯤ ꯍꯥꯏꯖꯧ ꯋꯥꯅꯤ ꯃꯥꯕꯨꯕꯨ ꯁꯅꯦꯃꯥ ꯃꯤ ꯈꯅ ꯍꯥꯏꯅ ꯈꯤꯇꯪ ꯐꯣꯟ ꯇꯧꯕꯗꯤ ꯄꯨꯨꯒꯜꯂꯦꯅ ꯍꯥꯏꯗꯣ ꯈꯪꯗꯕ ꯃꯤꯁꯤꯅ ꯉꯥꯡꯉꯤꯅꯦꯕ ꯇꯦꯡꯅ ꯍꯥꯏꯔꯗꯤ ꯁꯨꯝ ꯌꯦꯡꯉꯗꯤ ꯃꯥꯕꯨ ꯐꯣꯟ ꯇꯧꯕ ꯁꯥꯕꯁꯨ ꯌꯥꯗꯕꯅꯦ ꯈꯕ꯭ꯔꯣꯕꯣ ꯅꯠꯇ꯭ꯔꯣ ꯈꯔ ꯔꯐ ꯑꯣꯏꯕꯅꯦ ꯃꯉꯣꯟꯗ ꯐꯣꯜ ꯇꯧꯕꯁꯤꯡꯗꯣ
ꯎꯝ ꯃꯥꯁꯦ ꯗ꯭ꯔꯤꯚꯡꯗ ꯈꯤꯇꯪ ꯇꯧꯅꯤꯅ
ꯃꯥꯅꯦ ꯃꯥꯅꯦ
ꯃꯣꯏ ꯁꯤ ꯃꯤꯁꯤꯒ ꯔꯣꯅꯦꯗꯣꯒꯤ ꯆꯥꯡꯗꯤ ꯌꯥꯎꯗꯕꯒꯤ ꯑꯁ ꯅꯦꯃꯥꯔꯁꯨ ꯑꯗꯨꯝ ꯕꯖꯔꯗ ꯑꯃ ꯗꯔꯤꯡꯒꯤ ꯀꯩꯅꯣꯕꯣ ꯀꯟꯇ꯭ꯔꯣ ꯑꯗꯨꯝ ꯐꯖꯩ ꯑꯗꯨ ꯃꯥ ꯏꯟꯖꯨꯔꯤ ꯂꯩꯗ꯭ꯔꯗꯤ ꯑꯁ ꯃꯥ ꯑ ꯁꯅꯥꯗ ꯃꯤ ꯎꯝ
ꯅꯍꯥꯟꯗꯤ ꯂꯥꯁ ꯗꯦꯗꯤ ꯑꯗꯨꯝ ꯐꯖꯩꯅꯀꯣ
ꯎꯝ ꯐꯔ‌ꯦ ꯐꯔꯦ
ꯃꯥꯁꯨ ꯈꯪꯗ꯭ꯔꯦꯗꯤ ꯂꯩ ꯅꯟꯗꯒꯤ
ꯃꯥꯁꯨ ꯂꯥꯁꯗꯥꯟ ꯑꯣꯏꯕ ꯑꯗꯨꯒ ꯃꯤꯁꯤ ꯔꯣꯅꯦꯜꯗꯣ ꯑꯁ ꯃꯣꯏ ꯑꯍꯨꯝꯁꯦ ꯍꯟꯗꯛꯁꯦ ꯂꯥꯁ ꯗꯥꯟꯁꯅꯦꯕ ꯃꯣꯏꯁꯦ
ꯑ ꯃꯥꯅꯦꯅꯦ
ꯑꯗꯣ ꯍꯧꯖꯤꯛꯁꯦ ꯃꯤ ꯃꯌꯥꯝꯅ ꯌꯦꯡꯅꯔꯤꯁꯦ ꯃꯤꯁꯤꯒ ꯂꯣꯏꯅꯒꯗꯧꯕꯗꯅꯦꯕ
ꯑ ꯑꯌꯥꯝꯕꯗ ꯀ ꯑꯗꯨꯗꯤ ꯈꯨꯠꯀꯠ ꯊꯥꯅꯕꯒ ꯌꯥꯎꯈꯤꯅꯦ ꯃ
ꯕꯦꯉꯥꯅꯦ ꯑꯗꯨꯅ ꯍꯥꯏꯁꯦ ꯑ ꯑꯗꯨꯗꯤꯅꯨꯡꯁꯤ ꯌꯥ ꯂꯩꯅꯦ
ꯑꯝ
ꯈꯪꯗ꯭ꯔꯦ
ꯁꯤ ꯁꯔꯗꯤ ꯁꯤ ꯁꯟ ꯗꯦ ꯁꯤ ꯁꯟꯗꯦ ꯃꯦꯠꯁꯦ ꯌꯦꯡꯉꯀꯥꯟꯗ ꯈꯪꯅꯤ ꯈꯪꯅꯔꯒꯅꯤ ꯃꯣꯏ ꯍꯟꯗꯛ ꯏꯪꯂꯦꯟꯁꯨ ꯑꯗꯨꯝ ꯐꯖꯗꯤ ꯐꯖꯕꯅꯤ
ꯑꯁ ꯏꯪꯁ ꯐꯖꯩ
ꯍ ꯍ ꯈꯪꯗ꯭ꯔꯦꯗ ꯌꯦꯡꯀꯥꯟꯗ ꯑꯗꯨꯝ ꯈꯪꯗꯤ ꯈꯪꯒꯗꯕꯅꯤ ꯁꯟꯗꯦ ꯃꯁ ꯌꯦꯡꯉꯣꯀꯣ ꯇꯥꯕ꯭ꯔꯣ